ꯆꯕ꯭ꯔꯣ
ꯍꯜꯂꯣ
ꯑꯣ ꯇꯨꯝꯂꯄꯣ
ꯇꯨꯝꯗ꯭ꯔꯤꯌꯦ
ꯑꯣ ꯀꯩ ꯇꯧꯔꯤꯒꯦ ꯆꯠꯇ ꯆꯦꯟ
ꯑꯩ ꯑꯩꯗꯣ ꯕꯣꯜ ꯌꯦꯡꯉꯝꯕꯅꯦ ꯑꯗꯣ ꯅꯪꯗꯣ ꯃꯊꯟꯗ ꯅꯨꯡꯉꯥꯏꯔꯝꯃꯔꯣꯏꯅ ꯐꯣꯟ ꯇꯧꯔꯛꯑꯕ
ꯑꯣ ꯑꯣ ꯑꯃꯨꯛ ꯌꯦꯡꯉꯨ ꯀꯩꯁꯨ ꯀꯥꯏꯗꯦ
ꯍꯦꯍꯦ ꯌꯥꯏꯑꯦ ꯑꯩ ꯃꯊꯥ ꯌꯥꯝ ꯁꯥꯏ ꯑꯩ ꯃꯦꯁꯤ ꯍꯣꯏ ꯄꯣꯛꯍꯧꯔꯗꯤ ꯑꯩ ꯑꯁ ꯊꯋꯥꯏ ꯌꯥꯝ ꯅꯨꯡꯉꯥꯏꯔꯣꯏ
ꯑꯣ ꯉꯁꯤꯗꯤ ꯑꯣ ꯉꯁꯤꯁꯨ ꯅꯪ ꯑꯥꯔꯖꯦꯟꯇꯤꯅꯥꯔꯥ
ꯑꯥꯔꯖꯦꯟꯇꯤꯅꯥꯅꯤ ꯀꯩꯅꯣ ꯑꯣꯏꯗꯤ
ꯑꯣ ꯑꯣ ꯑꯔꯖꯦꯟꯇꯤꯅꯥꯒ ꯀꯅꯥꯅꯣ ꯁꯅꯕꯗꯣ
ꯏꯖꯤꯞꯀ ꯏꯖꯤꯞꯀ
ꯑꯣ ꯏꯖꯤꯞꯀ ꯑꯣ ꯏꯖꯤꯞꯇꯨꯁꯨ ꯅꯨꯡꯁꯤꯗ ꯏꯖꯤꯞꯇꯤ ꯑꯦ ꯖꯤꯖꯁꯀꯤ ꯂꯩꯔꯝꯕ ꯔꯣꯝꯗ ꯑꯣꯏꯔ ꯃꯥꯜꯂꯦ
ꯏꯖꯤꯞꯇꯤ ꯃꯣꯖꯦꯁ ꯐꯥꯖꯤꯜꯂ ꯊꯝꯕ ꯂꯝꯗꯣ ꯏꯖꯤꯞꯅꯤ ꯐꯠꯇꯕ ꯂꯝꯅꯤ
ꯑꯣ ꯑꯣ ꯐꯠꯇꯕ ꯂꯝ꯭ꯔꯥ
ꯑꯩꯖꯦ ꯑꯥ ꯃꯣꯖꯦꯁꯅ ꯐꯥꯔꯒ ꯂꯩꯕꯗꯣ
ꯑꯧ ꯑꯣ
ꯃꯥꯅ ꯁ꯭ꯂꯦꯞ ꯃꯌꯥꯝ ꯑꯩꯈꯣꯏꯒꯤ ꯖꯤꯖꯁꯀꯤ ꯃꯆꯥ ꯃꯌꯥꯝꯗꯣ ꯁ꯭ꯂꯦꯞ ꯑꯣꯜꯍꯜꯂꯒ ꯁꯂꯦꯞ ꯑꯣꯏꯅ ꯁꯤꯖꯤꯟꯅꯔꯒ ꯊꯝꯃꯝꯕ ꯂꯝꯗꯣ ꯏꯖꯤꯞ
ꯑꯦ ꯑꯩꯗꯤ ꯁꯞꯄꯣꯔꯠ ꯇꯧꯗꯦ ꯏꯖꯤꯞ
ꯑꯗꯨꯗꯒꯤ ꯃꯣꯖꯦꯁꯅ ꯀꯜꯂꯒ ꯄꯨꯊꯣꯔꯛꯑꯒ ꯔꯦꯠ ꯁꯤꯗ ꯏꯁꯤꯡꯗꯣ ꯀꯩꯅꯣꯒ ꯇꯧꯍꯜꯂꯒ ꯃꯥꯅ ꯂꯥꯜꯂꯒ ꯂꯥꯛꯇꯣꯏꯅꯦ
ꯑꯣ ꯑꯣ ꯑꯩꯗꯤ ꯑꯔꯖꯦꯟꯇꯤꯅꯥ ꯁꯞꯄꯣꯔꯠ ꯇꯧꯔꯦ ꯑꯩꯗꯤ
ꯎꯝ ꯍꯤꯍꯤ ꯅꯪ ꯂꯥꯏ ꯌꯥꯝ ꯁꯣꯜꯂꯒ ꯅꯪ ꯑꯗꯨ ꯈꯪꯗꯕ꯭ꯔꯥ
ꯑꯣꯍ ꯑꯩꯗꯣ ꯑꯁꯤ ꯃꯃꯤꯡꯗ ꯂꯣꯏꯅꯃꯛ ꯀꯥꯎꯊꯣꯛ ꯏꯅꯤꯅꯦ
ꯕꯨꯛ ꯑꯣꯐ ꯑꯦꯛꯖꯣꯗꯤꯑꯁꯇ ꯌꯥꯎꯕꯅꯦ ꯑꯦꯖꯣꯠ ꯗꯁ ꯍꯥꯏꯕ ꯑꯦꯖꯣꯠ ꯗꯁ ꯍꯥꯏꯕ ꯃꯣꯖꯁ ꯂꯩ
ꯑꯣ ꯑꯣ
ꯑꯣ ꯇꯥꯏꯀꯣ ꯑꯩꯈꯣꯏ ꯑꯉꯥꯡ ꯑꯃꯁꯦ ꯂꯥꯡꯂꯒꯀꯣ ꯑꯩ
ꯑꯣ ꯀꯩꯅꯣ ꯇꯧ ꯃꯆꯤꯟꯗꯣ ꯃꯦꯟꯁꯤꯜꯂꯒ ꯐꯨꯗꯧꯑꯣ
ꯃꯥꯁꯤ ꯅꯀꯣ ꯑꯗꯨꯝ ꯗꯤꯁꯇꯥꯞ ꯇꯧꯔ ꯂꯩꯔꯦ
ꯎꯝ ꯀꯩꯅꯣ ꯇꯧꯋꯦ ꯑꯥ ꯑꯩꯈꯣꯏ ꯑꯁꯤ ꯉꯥꯏꯍꯥꯛ ꯁꯥꯟꯅ ꯂꯣꯏꯔꯒꯅꯦ ꯃꯥꯗꯣ ꯇꯨꯝꯍꯟꯈ꯭ꯔꯣ ꯇꯨꯝꯗ꯭ꯔꯒꯗꯤ ꯗꯤ ꯃꯥ ꯅꯃ ꯑꯗꯨꯝ ꯋꯥꯔꯤ ꯁꯥꯟꯅꯔꯗꯤ ꯃꯥꯗꯣ ꯇꯨꯝꯕ ꯌꯥꯔꯔꯣꯏꯕ
ꯑꯣ ꯑꯣ ꯁꯤ ꯂꯣꯏꯔꯗꯤ ꯑꯩ ꯇꯨꯝꯍꯟꯈꯤꯒꯦ ꯎꯝ ꯅꯪꯁꯨ ꯈꯤꯇꯪ ꯕꯣꯜ ꯌꯦꯡꯉꯨꯔꯣ ꯑꯩ ꯑꯃꯨꯛ ꯇꯧꯔꯛꯀꯦꯀꯣ ꯎꯝ ꯎꯝ ꯍꯧꯖꯤꯛꯇꯤ ꯑꯗꯨꯝ ꯂꯣꯏꯁꯤꯜꯂꯁꯦ
ꯂꯣꯏꯁꯟꯅꯤ ꯂꯣꯏꯁꯅꯤ ꯄꯥꯝꯃꯨ
ꯎꯝ ꯍꯧꯖꯤꯛꯀꯤꯗꯤ ꯂꯣꯏꯁꯤꯜꯂꯛꯂꯒꯀꯣ ꯑꯩ ꯑꯗꯨ ꯑꯉꯥꯡꯗꯣ ꯇꯨꯝꯍꯟꯈꯤꯒꯦ ꯍꯌꯦꯡ
ꯑꯥꯎ ꯅꯪ ꯂꯣꯏꯔꯒ ꯑꯣꯀꯦ ꯍꯥꯏꯔꯛꯑꯣ ꯑꯩ ꯑꯃꯨꯛ ꯇꯧꯔꯛꯀꯦꯕ
ꯍꯣꯏ ꯍꯣꯏ ꯍꯣꯏ ꯍꯣꯏ
ꯅꯪ ꯑꯃꯨꯛ ꯑꯩ ꯑꯃꯨꯛ ꯑꯃꯨꯛ ꯇꯧꯅꯁꯦꯕ
ꯍꯣꯏ ꯍꯣ ꯍꯣꯏ ꯇꯧꯅꯁꯦ ꯇꯧꯅꯁꯦ
ꯃꯤ ꯀꯨꯟꯊ꯭ꯔꯥ ꯋꯥꯔꯤ ꯁꯥꯟꯅꯕꯗꯣ ꯑꯩꯗꯣ
ꯐꯔꯦ ꯑꯗꯨꯅ ꯑꯗꯨ ꯑꯣꯏꯖꯈ꯭ꯔꯦ
ꯎ ꯑ
ꯆꯥꯔꯒꯦ
ꯑꯁ ꯉꯁꯤꯗꯤ ꯉꯥ ꯊꯣꯡꯕ ꯆꯥꯔꯒ ꯅꯪ ꯑꯩꯈꯣꯏꯗ ꯆꯥꯛ ꯆꯥꯕ ꯂꯥꯛꯑꯣ ꯍꯥꯏꯔꯒ ꯂꯥꯛꯁ
ꯑꯁ ꯑꯩꯗꯣ ꯂꯥꯛꯀꯦ ꯇꯧꯔꯒꯅꯦ ꯑꯩꯒꯤ ꯅꯨꯄꯥꯗꯣ
ꯈꯕ ꯆꯠꯂꯨꯁꯦꯅꯅꯦ ꯈꯪꯉꯕ꯭ꯔꯥ ꯃꯣꯏ ꯃꯃꯥꯟꯅꯕ ꯍꯣꯏꯗ ꯁꯟꯒ ꯊꯣꯡꯉꯒ ꯃꯣꯏꯅ ꯆꯥꯎꯅ ꯄ꯭ꯔꯣꯖꯦꯛꯇꯔꯒ ꯀꯥꯞꯊꯣꯛꯑꯒ ꯌꯦꯡꯉꯦ ꯍꯥꯏꯌꯦꯕ
ꯑꯣ ꯑꯗꯨꯒꯤ ꯅꯪ ꯆꯥꯛ ꯏꯟꯁꯥꯡ ꯊꯣꯡ ꯂꯩꯔꯤꯕ
ꯍꯣ ꯍꯣꯏ ꯆꯥꯛꯄꯨꯗꯤ ꯃꯣꯏ ꯅꯨꯄꯥ ꯑ ꯃꯣꯏꯅ ꯊꯣꯡꯉꯦ ꯑꯗ ꯁꯨꯝ ꯂꯩꯗꯅ ꯉꯍꯥꯛ ꯐꯝꯕꯤꯗꯗꯤ ꯅꯨꯡꯉꯥꯏꯇꯦꯗꯅ ꯑꯗ ꯆꯥꯛ ꯆꯥꯕ ꯂꯣꯏꯔꯦ ꯑꯗꯨꯒ ꯃꯣꯏꯅ ꯌꯦꯡꯉ ꯁꯦ ꯌꯦꯡꯁꯦꯅ ꯍꯥꯏꯕꯅꯦ ꯑꯗꯣ ꯑꯁ ꯑꯩ ꯑꯩꯒꯤ ꯏꯃꯥꯟꯅꯕꯤ ꯏꯇꯥꯗꯣ ꯃꯥꯗꯣ ꯃꯥꯏ ꯅꯨꯄꯥꯅꯁꯨ ꯍꯨꯟꯗꯣꯛꯄꯤꯔꯝꯃꯦꯅ ꯍꯥꯏꯌꯦ ꯃꯊꯟꯇ ꯇꯨꯝꯕꯗꯣ ꯀꯤꯖꯩꯌꯦꯅ ꯑꯗꯨꯝ ꯑꯩꯉꯣꯟꯗ ꯐꯣꯟ ꯇꯧꯔꯛꯄꯅꯦ ꯋꯥꯔꯤ ꯁꯥꯟꯅꯕꯤꯗꯗꯤ ꯅꯨꯡꯉꯥꯏꯔꯣꯏꯅ ꯑꯩꯗꯣ ꯅꯉꯣꯟꯗ ꯐꯣꯟ ꯇꯧꯔꯛꯑꯕ
ꯑꯣ
ꯅꯪ ꯅꯨꯄꯥꯗꯣ ꯎꯝ ꯃꯥꯗꯣ ꯑꯗꯨꯝ ꯀꯩꯝ ꯍꯥꯏꯔꯝꯗꯅ ꯑꯗꯨꯝ ꯆꯠꯈ꯭ꯔꯕꯣ
ꯑꯣ ꯃꯥ ꯂꯥꯛꯀꯅꯤꯗ ꯑꯃꯨꯛ ꯀꯩꯅꯣ ꯃꯥ ꯊꯕꯛ ꯑꯃꯒꯤ ꯑꯔꯨꯕꯒꯤ ꯆꯠꯈꯤꯕ ꯑꯗꯨ ꯊꯕꯛ ꯑꯔꯨꯕ ꯂꯣꯏꯔꯒ ꯑꯁ ꯑꯃꯨꯛ ꯂꯥꯛꯀꯅꯤ ꯃꯥ ꯃꯥꯁꯨ ꯑꯁ ꯊꯄꯛ ꯌꯥꯝ ꯂꯩꯀꯣ ꯍꯟꯗꯛꯀꯥꯟꯁꯦ ꯀꯩꯅꯣ ꯇꯧꯕ ꯐꯣꯟꯒꯁꯦ ꯇꯣꯏꯅ ꯇꯧꯅꯗꯦꯕ
ꯎ ꯎꯝ ꯑꯁ ꯆꯦꯛꯁꯟ ꯂꯨꯀꯣ ꯆꯦꯛꯁꯟ ꯂꯨꯀꯣ ꯄꯥ ꯍꯥꯏꯕ ꯖꯥꯇꯤ ꯆꯦꯛꯁꯤꯟꯒꯗꯕꯅꯤ
ꯑꯗꯨꯃꯥꯏꯅ ꯇꯧꯗꯕꯅꯤ ꯍꯣꯏ ꯏ ꯋꯥꯗꯤ ꯌꯥꯝꯅ ꯐꯥꯕꯀꯣ ꯎꯝ ꯎꯝ ꯁꯤꯁꯦ ꯑꯗꯨꯝ ꯍꯧꯒꯠꯂꯒ ꯂꯩ ꯑꯧ
ꯎꯝ ꯑꯃ ꯑꯩꯈꯣꯏꯒꯤ ꯑꯩꯈꯣꯏꯗ ꯂꯩꯁꯥꯕꯤ ꯑꯃ ꯂꯩꯕꯗꯣ
ꯑꯧ
ꯃꯥꯗꯣ ꯊꯨꯟꯗ ꯌꯥꯏꯔꯣꯡ ꯇꯧꯋꯦ ꯍꯥꯏꯌꯦ ꯑꯗꯨ ꯃꯥ ꯇꯨꯝꯃꯗꯣꯏꯔꯥ ꯀꯩꯅꯣ ꯈꯪꯗꯦꯅꯦ ꯃꯥꯁꯦ ꯅꯥꯔ ꯖꯥꯠꯂ ꯈꯪꯗꯦꯌꯦ
ꯑꯣꯍ ꯍꯣ ꯀꯅꯥꯅꯣꯀꯣ ꯂꯩꯁꯥꯕꯤ ꯑꯍꯟꯗꯨꯔꯥ
ꯑꯥ ꯃꯁꯝ ꯌꯥꯝ ꯁꯥꯡꯕ ꯑꯃ ꯁꯨꯝ ꯅꯨꯡꯗꯥꯡꯗꯒ ꯎꯔꯗꯤ ꯚꯕꯨꯠ ꯃꯥꯟꯕꯗꯣ
ꯑꯣ ꯈꯪꯉꯦ ꯈꯪꯉꯦ ꯕꯨꯠ ꯂꯩꯁꯥꯕꯤꯅꯦ ꯑꯩꯅ ꯅꯍꯥꯟ ꯈꯪꯉꯒ ꯑꯩ ꯆꯦꯟꯊꯣꯛꯏ ꯍꯥꯏꯕ ꯅꯨꯄꯤꯗꯨ ꯅꯠꯇ꯭ꯔꯣ
ꯑꯗꯨ ꯃꯥꯗꯣ ꯊꯨꯟꯗ ꯌꯥꯏꯔꯣꯡ ꯇꯧꯕ ꯃꯥꯜꯜꯂꯤꯦ ꯊꯨꯟ ꯌꯥꯝ ꯅꯥꯏ ꯍꯥꯏꯅ ꯍꯥꯏꯌꯦ
ꯑꯣ
ꯃꯥꯗꯣ ꯀꯩꯅꯣ ꯇꯧꯋꯦ ꯎꯝ ꯑꯩ ꯃꯃꯥꯡꯗ ꯃꯥꯗꯣ ꯍꯥꯞꯄꯒ ꯃꯥ ꯊꯨꯟꯁꯨ ꯅꯥꯕꯅꯤꯅ ꯈꯤꯇꯪ ꯊꯨꯟꯗꯣ ꯊꯦꯛꯇꯣꯛꯑꯒ ꯑꯩ ꯃꯥꯡꯗꯣ ꯃꯥꯗꯣ ꯁꯨꯝ ꯐꯝꯃꯦꯕ ꯑꯁ ꯌꯦꯡꯕꯗ ꯀꯌꯥꯗꯤ ꯐꯖꯔꯦ ꯍꯥꯏꯗꯤ ꯑꯃ ꯂꯤꯇꯔ ꯃꯔꯔꯃꯦꯠꯅꯒ ꯅꯣꯏꯔꯝꯃꯗꯤ ꯃꯥ ꯃꯥꯅꯤ ꯍꯥꯏꯕ ꯃꯔꯔꯃꯦꯠ
ꯑꯣ ꯑꯣ ꯀꯩꯅꯣ ꯃꯥꯗꯣ ꯎꯝ ꯃꯁꯝꯒꯗꯨ ꯀꯛꯈ꯭ꯔꯤ ꯌꯥꯗ꯭ꯔꯦ ꯀꯩꯒꯤꯅꯣ ꯕꯨꯠ ꯃꯥꯜꯂꯒꯀꯣ ꯃꯥꯗꯣ
ꯃꯥꯁꯦ ꯕꯨꯠ ꯐꯦꯁꯟ ꯍꯥꯏꯅ ꯑꯃ ꯂꯩꯕꯅꯦ ꯑꯗꯨ ꯌꯥꯝ ꯄꯥꯝꯃꯦ ꯍꯥꯏꯌꯦ ꯑꯥ ꯃꯥ ꯅꯨꯡꯇꯤꯒꯤ ꯑꯗꯨꯝ ꯑꯌꯨꯛ ꯉꯟꯇ ꯍꯧꯒꯠꯂꯒꯀꯣ
ꯍꯌꯦꯡ ꯑꯩꯗꯤ ꯈꯪꯉꯦ ꯅꯍꯥꯟꯁꯨ ꯑꯩ ꯊꯣꯡ ꯍꯥꯡꯗꯣꯛꯄꯗ ꯃꯁꯥꯃꯛ ꯁꯥꯡꯇ꯭ꯔꯤꯛ ꯁꯝꯁꯨ ꯂꯣꯏꯅꯃꯛ ꯀꯦꯂꯀꯣ ꯑꯗꯨ ꯅꯨꯄꯤꯗꯣ
ꯀꯦꯟꯕ꯭ꯔꯥ ꯃꯥꯗꯣ
ꯎꯝ ꯃꯁꯝ ꯑꯗꯨꯁꯨ ꯀꯦꯜꯂꯦ ꯃꯥꯗꯣ ꯃꯁꯝꯗꯨꯁꯨ ꯀꯦꯜꯂꯦ
ꯑꯗꯣ ꯌꯦꯡꯕ ꯌꯥꯝ ꯅꯨꯡꯉꯥꯏꯇ꯭ꯔꯦ ꯃꯒꯤ ꯊꯨꯟꯗꯣ ꯄꯥꯏꯔ ꯄꯥꯏꯔꯒ ꯑꯗꯨꯝ ꯆꯠꯂꯒ ꯂꯩꯔꯦ
ꯑꯁ ꯅꯨꯡꯉꯥꯏꯇꯦꯗ ꯅꯨꯡꯉꯥꯏꯇꯦ ꯑꯗꯨꯏꯅꯨꯄꯤꯗꯣ ꯃꯁꯝꯗꯨꯗꯣ ꯀꯥꯊꯣꯛꯄꯤꯌꯨꯅꯦ ꯇꯨꯝꯂ ꯀꯥꯟꯗ ꯅꯣꯏꯕꯨ ꯀꯩꯅꯣ ꯃꯁꯝꯗꯨ ꯃꯁꯝ ꯃꯅꯥꯗꯨꯒ ꯏꯐꯥ ꯐꯥꯔꯒ ꯂꯩꯁꯥꯕꯤ ꯅꯠꯇ꯭ꯔꯣ ꯃꯥꯕꯣ
ꯃꯥꯅꯦ ꯑꯗꯣ ꯃꯥꯗꯣ ꯎꯝ ꯈꯤꯇꯪ ꯎꯝ ꯍꯥꯏꯗꯤ ꯍꯨꯖꯤꯛꯀꯥꯟꯒꯤ ꯆꯠꯅꯕꯤ ꯍꯥꯏ ꯅꯠꯇ꯭ꯔ ꯐꯦꯁꯟꯗ ꯇꯣꯔꯣ ꯐꯦꯁꯟ ꯀꯥꯏꯗꯣ ꯇꯧꯕ ꯍꯥꯏꯇꯥꯔꯦ ꯃꯥꯗꯣ ꯃꯁꯝ ꯃꯥꯗꯣ ꯃꯥꯗꯣ ꯃꯁꯥ ꯃꯊꯟꯇ ꯌꯥꯝ ꯉꯥꯎꯖꯩꯑꯕ
ꯑꯣ ꯑꯣ ꯑꯩꯈꯣꯏ ꯂꯩꯁꯥꯕꯤ ꯑꯃꯁꯤꯅ ꯇꯨꯝꯗꯕꯁꯤꯅꯀꯣ ꯎꯝ
ꯑꯁ ꯑꯩꯈꯣꯏ ꯂꯩꯁꯥꯕꯤ ꯑꯃ ꯌꯣꯡꯗꯧꯅ ꯈꯔ ꯆꯣꯡꯕ ꯑꯉꯥꯡꯗꯣ ꯐꯟ ꯐꯟ ꯆꯣꯡꯕꯗꯣ
ꯍꯌꯦꯡꯗꯤ ꯑꯁ ꯑꯩꯈꯣꯏꯗ ꯉꯟꯇꯥ ꯂꯥꯛꯑꯣ ꯍꯥꯏꯗꯤ ꯍꯌꯦꯡ ꯑꯩꯈꯣꯏ ꯑꯣ ꯑꯣ ꯈꯪꯉꯤ ꯈꯪꯉꯤ ꯇꯨꯂꯨꯗꯣ ꯍꯌꯦꯡꯗꯣ
ꯑꯗꯨꯃꯁꯨ ꯑꯃꯨꯛ ꯂꯥꯛꯑꯝꯃꯦ
ꯍꯌꯦꯡꯗꯣ ꯑꯩꯈꯣꯏ ꯌꯨꯝꯗ ꯂꯥꯛꯑꯣꯕ ꯑꯩꯈꯣꯏ ꯌꯨꯝꯗ ꯅꯪꯅ ꯑ ꯑꯩꯈꯣꯏ ꯑꯩ ꯊꯕꯛ ꯑꯃ ꯑꯔꯨꯕ ꯑꯃꯁꯨ ꯆꯠ ꯑ ꯆꯠꯊꯣꯛꯅꯤꯡꯉꯥꯏ ꯂꯩ ꯍꯌꯦꯡꯁꯨ ꯇ꯭ꯋꯨꯁꯟꯒꯤ ꯎꯖꯥꯁꯨ ꯂꯥꯛꯑꯔꯣꯏ ꯑꯩ ꯑꯣꯏꯅ ꯇꯧꯔꯅꯦꯕꯀꯣ ꯑꯗꯣ ꯆꯥꯛ ꯍꯦꯟꯖꯥꯡ ꯍꯦꯟꯖꯥꯡꯕꯨꯗꯤ ꯂꯩꯔꯦ
ꯂꯩꯔꯦ
ꯑꯣ ꯂꯣꯏꯔꯦ ꯑꯌꯨꯛꯇꯀꯣ ꯑ ꯑꯍꯥꯎꯕ ꯀꯩꯅꯣ ꯃꯊꯦꯟ ꯇꯧ ꯕꯤꯕꯅꯦ
ꯑꯗꯨꯗꯤ ꯑꯩ ꯉꯝꯃꯔꯣꯏꯗ ꯑꯌꯨꯛ ꯉꯟꯇꯥꯅ ꯂꯥꯛꯄꯗꯤ ꯑꯩ ꯌꯨꯝꯗ ꯊꯕꯛ ꯈꯔ ꯆꯤꯟꯕ ꯍꯥꯏꯇꯥꯔꯦ ꯑꯗꯨꯒꯤ ꯉꯟꯇꯥ ꯂꯥꯛꯄꯗꯤ ꯑꯩ ꯉꯝꯗꯧ ꯃꯥꯟꯗꯤꯌꯦ
ꯑꯣ ꯑꯣ ꯑꯗꯨꯝꯃꯥꯏꯟ ꯇꯧꯔꯕ
ꯑ ꯎꯝ ꯆꯥꯛ ꯍꯦꯟꯖꯥꯡꯗꯣ ꯑꯗꯨꯝ ꯑꯔꯩ ꯑꯔꯩꯕ ꯑꯗꯨꯝ ꯆꯥ ꯆꯥꯥꯁꯜꯂꯣ ꯑꯌꯨꯛꯀꯤꯗꯤ
ꯅꯨꯡꯗꯤꯟꯗ ꯑꯍꯥꯎꯕ ꯆꯥꯔꯁꯦ
ꯍꯣ ꯍꯣ ꯍꯣꯏ ꯑꯗꯣ ꯍꯌꯦꯡꯗꯤ ꯒꯦꯝꯒ ꯁꯥꯅꯁꯤꯀꯣ ꯑꯩꯈꯣꯏ ꯂꯩꯁꯥ ꯕꯤꯗꯣ ꯑꯦꯛꯖꯥꯝ ꯂꯣꯏꯔꯅꯦꯕ ꯒꯦꯝ ꯕꯦꯂꯨꯟ ꯋꯥꯇꯔ ꯕꯦꯂꯨꯟꯒꯤꯀꯣ ꯇꯧꯔꯒ ꯒꯦꯝꯒ ꯁꯥꯟꯅꯗꯅ ꯈꯣꯠꯇꯅ ꯀꯩꯅꯣ ꯍꯌꯦꯡꯗꯤ ꯇꯧꯔꯁꯦ
ꯅꯣꯡ ꯅꯣꯡ ꯆꯨꯗ꯭ꯔꯗꯤ
ꯅꯣꯡ ꯆꯨꯔꯁꯨ ꯑꯗꯨꯝ ꯁꯥꯟꯅꯕꯗꯤ ꯌꯥꯏꯗ ꯑꯩꯈꯣꯏ ꯏꯆꯥꯅꯨꯄꯤꯗꯤ ꯏꯁꯤꯡꯁꯨ ꯌꯥꯝꯅ ꯄꯥꯝꯕ ꯃꯥꯁꯦ
ꯑꫭ ꯑꯗꫭ ꯑꯩ ꯅꯣꯡ ꯆꯨꯔꯗꯤ ꯑꯩꯗꯤ ꯚꯤꯗꯤꯑꯣꯒꯨꯝꯕ ꯑꯣꯏꯅ ꯅꯝꯃꯒ ꯂꯩꯒꯦ ꯀꯩꯒꯤ ꯅꯣꯗ ꯑꯩꯗꯤ ꯑ ꯀꯩꯅꯣ ꯇꯧꯗꯣꯏꯅꯦꯕ ꯎꯝ ꯗꫭ ꯚꯥꯏꯗ ꯃꯤꯇꯤꯡ ꯑꯃ ꯆꯠꯇꯣꯏꯅꯦꯕ
ꯑꯣ ꯑꯣ ꯑꯩꯒꯤ ꯑꯣꯏꯅ ꯀꯦꯃꯦꯔꯥꯃꯦꯟꯗꯣ ꯀꯦꯃꯦꯔꯥꯃꯦꯟꯗꯣ ꯑꯩ ꯑꯣꯏꯅ ꯇꯧꯔꯁꯤꯔꯅ ꯑꯩꯗꯤ ꯏꯁꯥꯁꯨ ꯉꯝꯗꯦꯗꯅ
ꯑꯩꯁꯨꯨ ꯅꯣꯡꯗꯗꯤ ꯑꯩ ꯗꯤ ꯁꯥꯟꯅꯕꯗꯣ ꯑꯩꯁꯨ ꯌꯥꯝ ꯅꯥꯒꯜꯂꯦ ꯏꯁꯥꯁꯦ ꯍꯥꯏꯗꯤ ꯊꯣꯠ ꯊꯣꯠ ꯂꯥꯎꯋꯦꯕ
ꯑꯈꯣꯏꯒꯤ ꯑꯩꯈꯣꯏ ꯁꯤꯠꯇꯤꯡ ꯔꯨꯝꯒ ꯑꯣꯏꯅ ꯁꯥꯟꯅꯔꯁꯨ ꯂꯣꯏꯔꯦ ꯀꯩꯅꯣ
ꯏꯁꯤꯡ ꯁꯥꯟꯅꯕꯗꯣ ꯁꯤꯇꯤꯡ ꯔꯨꯝꯗ ꯁꯥꯟꯅꯕ ꯌꯥꯒꯗ꯭ꯔꯣ
ꯃꯄꯥꯟꯗ ꯏꯁꯤꯡꯗꯤ ꯃꯣꯏ ꯃꯤꯌꯥꯝ ꯃꯄꯥꯟꯗ ꯁꯥꯟꯅꯍꯜꯂ ꯒ ꯑꯈꯣꯏ ꯏꯕꯥꯅꯤꯅ ꯂꯥꯡꯕ ꯈꯛꯇ
ꯍꯣ ꯍꯣꯏ
ꯀꯣꯛꯇꯒꯁꯨꯨ ꯄꯨꯟꯅꯕꯤ ꯇꯧꯔꯒ ꯀꯅꯥꯅ ꯐꯨꯕꯅꯣꯅ ꯍꯥꯏꯅ ꯇꯧꯕ ꯖꯥꯠꯇꯨꯁꯨ ꯇꯧꯁꯦ
ꯍꯣ ꯑꯗꯣ ꯈꯪꯗꯦ ꯋꯥꯨꯔꯤꯕꯨꯗꯤ ꯌꯥꯝ ꯅꯨꯡꯉꯥꯏꯔꯤ ꯑꯗꯣ ꯑꯩꯈꯣꯏ ꯂꯤꯇꯜ ꯃꯔꯃꯦꯠꯇꯣ ꯃꯥꯗꯣ ꯃꯤꯗꯤ ꯇꯨꯝꯃꯝꯗꯥꯏꯗ ꯕꯥꯏꯕꯜꯒꯨꯝꯕꯒ ꯄꯥꯔꯒ ꯇꯨꯝꯃꯤꯗꯅ ꯃꯥꯗꯤ ꯃꯁꯥꯒꯤ ꯆꯦꯍꯦꯔꯥꯗꯣ ꯄꯥꯔꯒ ꯑꯣꯏꯅ ꯇꯨꯝꯃꯦ ꯃꯤꯡꯖꯦꯟ ꯌꯦꯡꯉꯒ ꯇꯨꯝꯃꯦ
ꯃꯥ ꯃꯃꯤꯠ ꯑꯃ ꯐꯩꯕꯗꯨꯁꯨ ꯐꯈ꯭ꯔꯖꯥꯠꯔ
ꯃꯥ ꯐꯩꯕꯖꯨꯗꯤ ꯐꯒ꯭ꯔꯦ ꯃꯥ ꯐꯩꯕꯗꯒꯤ ꯆꯨꯝꯊꯣꯔꯛꯄ ꯑꯃ ꯇꯧꯔꯦ ꯍꯥꯏꯇꯥꯔꯦ ꯌꯥꯝ ꯏꯁꯇ꯭ꯔꯦꯠ ꯑꯣꯏꯔꯦ ꯍꯧꯖꯤꯛꯇꯤ ꯃꯥꯗꯣ ꯄꯨꯔꯥ ꯍꯥꯏꯗꯤ ꯉꯥꯗ ꯍꯥꯏꯔꯒꯅ ꯒ꯭ꯔꯥꯁ ꯀꯥꯞ ꯀꯣ ꯍꯥꯏꯗꯤ ꯂꯪꯇ꯭ꯔꯤꯛ ꯀ ꯂꯪꯉꯒ ꯌꯥꯝ ꯐꯖꯕꯗꯣ ꯃꯤꯠꯀꯗꯣ ꯑꯃ ꯏꯂꯥꯎ ꯂꯥꯎꯔꯒ ꯃꯆꯤꯟꯒꯗꯣ ꯏꯇꯨꯝ ꯇꯨꯝꯃꯒ ꯂꯩꯗꯅ
ꯑꯣ ꯑꯣ ꯃꯥ ꯅꯨꯔꯥꯁꯨ ꯈꯔ ꯌꯥꯝꯕ ꯃꯥꯜꯂꯦꯀꯣ ꯃꯥꯗꯣ ꯅꯨꯔꯥꯒꯨꯝꯕꯖꯨ
ꯑꯗꯨꯒꯨꯝꯗꯣ ꯍꯥꯏꯗꯤ ꯍꯥꯏꯕꯗꯣ ꯅꯨꯡꯉꯥꯏꯇ꯭ꯔꯦꯗ ꯑꯗꯨꯒꯨꯝꯕꯗꯨ
ꯑꯣ ꯑꯣ ꯑꯣ
ꯌꯥꯝ ꯐꯖꯩꯌꯦ ꯍꯥꯏꯗꯤ ꯃꯥꯏ ꯃꯁꯛ ꯐꯖꯕꯁꯦ ꯀꯩꯗ ꯍꯥꯏꯅꯤ ꯅꯁꯥꯏ ꯑꯈꯣꯏ ꯍꯤꯟꯖꯥꯡꯗꯨꯗ ꯒ꯭ꯔꯥꯁ ꯀꯥꯞ ꯃꯀꯣꯛꯇꯣ ꯇꯥꯎꯔ ꯂꯩꯍꯧꯕꯅꯦ ꯑꯗꯨ
ꯑꯣ ꯑꯣ ꯃꯃꯤꯠꯀꯗꯨꯣ ꯌꯥꯝ ꯃꯥꯜꯂꯦ ꯃꯃꯤꯠꯀꯗꯨ ꯈꯨꯞꯇꯕꯤꯗ ꯇꯧꯕꯗꯣ ꯑꯩꯗꯤ ꯉꯁꯥꯏ ꯑꯗꯨꯗ ꯆꯥꯒꯦ ꯇꯧꯕꯗꯨꯗ ꯎꯪ ꯃꯥ ꯒꯤ ꯃꯃꯤꯠꯀ ꯍꯥꯞꯆꯤꯜꯂ ꯖꯥꯠꯔꯣꯅꯀꯣ ꯑꯩ ꯋꯥ ꯈꯟꯗꯀꯣ ꯑꯩꯁꯦ ꯑꯁ ꯀꯔꯤꯅꯣꯍꯦ ꯃꯥꯗꯤ ꯑ ꯁꯥ ꯉꯥꯁꯨ ꯆꯥ ꯆꯥꯔꯣꯏꯅ ꯍꯥꯏꯔꯝꯔꯒ ꯑꯁ ꯆꯥꯕꯗꯤ ꯆꯥꯍꯤꯗ ꯃꯥꯗꯣ ꯃꯥ ꯑꯩ ꯁꯥꯖꯦ ꯎꯝ
ꯀꯤꯅꯣ ꯉꯁꯥꯏꯗꯣ ꯎꯝ ꯑꯩꯒꯤ ꯃꯁꯥꯗꯣ ꯃꯁꯥ ꯁꯥꯥꯖꯦ ꯎꯝ ꯆꯥꯗ꯭ꯔꯁꯨ ꯑꯗꯨꯝ ꯆꯥꯕ ꯍꯥꯏꯗꯣ ꯈꯥꯡꯒ ꯀꯣꯜꯂꯒ ꯑꯗꯨꯝ ꯆꯥ ꯍꯥꯥꯏ ꯃꯥ ꯆꯥꯗꯤ ꯌꯥꯝ ꯆꯥꯕꯗꯤ ꯅꯠꯇꯦ ꯑꯗꯣ ꯈꯥꯡꯒꯨꯝꯕ ꯑꯃꯒꯨꯝꯕ ꯈꯇꯪ ꯆꯥꯕꯗꯣ
ꯑꯣ ꯑꯣ ꯉꯔꯥꯡꯗꯨꯗꯤ ꯌꯥꯝ ꯆꯥꯕꯒꯨꯝꯅ ꯑꯃꯨꯛ ꯇꯧꯕ ꯉꯥꯗꯨꯁꯨ ꯆꯥꯅꯤꯡꯗꯦ ꯍꯥꯏꯔꯒ ꯉꯁꯥꯏꯗꯨ ꯃꯥ ꯆꯥꯛ ꯆꯥꯅꯤꯡꯗꯦꯅ ꯍꯥꯏꯔꯝꯕꯅꯦꯕ
ꯕꯅꯦ ꯀꯤꯂꯣ ꯑꯃꯃꯨꯛꯇꯪꯅꯦ ꯃꯥꯍꯥꯛ ꯃꯊꯟꯗ ꯆꯥꯕꯗꯣ ꯁꯥ ꯀꯤꯂꯣ ꯑꯃꯒꯨꯝꯕ ꯈꯇꯅꯦ
ꯉꯁꯥꯏꯁꯨ ꯑꯃꯨꯛ ꯆꯥꯔ ꯂꯩꯕ ꯃꯥꯗꯣ
ꯑꯣ ꯑꯩ ꯑꯩꯀꯣꯟꯅ ꯑꯩꯒꯤ ꯍꯤꯟꯖꯥꯡ ꯑꯩꯅ ꯁꯨꯝ ꯑꯩꯗꯤ ꯑꯍꯥꯎꯕꯁꯦ ꯈꯤꯇꯪ ꯈꯤꯇꯪꯒꯨꯝꯕ ꯆꯥꯕ ꯄꯥꯝꯃꯤꯗꯅꯀꯣ ꯌꯥꯝ ꯆꯥꯕ ꯉꯝꯗꯦꯕ ꯑꯩ ꯏꯁꯥꯖꯦ ꯌꯥꯝꯅ ꯃꯌꯥꯡ ꯀꯪꯇ꯭ꯔꯤꯛ ꯀꯪꯕꯅꯤꯅ ꯑꯗꯨꯅ ꯎꯝ ꯀꯩꯅꯣ ꯑꯩꯒꯤ ꯍꯤꯟꯖꯥꯡꯖꯦ ꯑꯩꯅ ꯈꯤꯇꯪ ꯈꯥꯛꯑꯝꯕ ꯍꯥꯏꯇꯥꯔꯦ ꯅꯣꯡꯉꯥꯟꯕꯒ ꯑꯩꯗꯣ ꯑꯃꯨꯛ ꯈꯤꯇꯪ ꯆꯥꯒꯦꯅ ꯌꯥꯝ ꯆꯥꯕ ꯉꯝꯗ꯭ꯔꯦꯅ ꯈꯪꯉꯕ꯭ꯔꯥ ꯑꯗꯨꯒ ꯍꯝ ꯑꯉꯥꯡ ꯑꯃ ꯂꯩꯌꯦꯕ ꯃꯥꯁꯤ ꯀꯃꯥꯏꯅ ꯍꯥꯏꯅꯤ ꯃꯃꯥꯡ ꯃꯄꯣꯛꯇ ꯈꯔ ꯂꯥꯏꯔꯔꯛꯄ ꯍꯥꯏꯇꯥꯔꯦꯀꯣ
ꯑꯣ ꯑꯣ
ꯑꯗꯨꯒꯤ ꯃꯥꯁꯨꯁꯨ ꯌꯥꯝ ꯈꯔ ꯑꯗꯨꯝ ꯂꯥꯎꯋꯦꯕ ꯑꯗ ꯃꯥꯅ ꯆꯥꯈ꯭ꯔꯦꯅ ꯑꯩꯅ ꯍ ꯆꯥꯛ ꯆꯥꯒꯦꯟ ꯆꯪꯕꯗ ꯆꯥꯈ꯭ꯔꯦꯅ ꯍꯥꯏꯕ ꯗ ꯑꯣ ꯐꯔꯦ ꯐꯔꯩ ꯑꯉꯥꯡ ꯆꯥꯒ꯭ꯔꯦ ꯑꯗ ꯃꯥꯗꯣ ꯉꯁꯥꯏꯁꯨ ꯑꯃꯨꯛ ꯑꯩꯅ ꯆꯥꯛ ꯀ ꯏꯟꯕ ꯑꯗꯨꯗ ꯑꯩꯅ ꯑ ꯅꯪꯗꯣ ꯑꯩꯒꯤ ꯍꯤꯟꯖꯥꯡ ꯆꯥꯕ꯭ꯔꯥ ꯍꯥꯏꯅ ꯍꯪꯉꯦꯕ ꯈꯪꯉꯕ꯭ꯔꯥ ꯑꯗ ꯃꯥꯅ ꯎꯝ ꯆꯥꯏꯌꯦ ꯑꯗꯣ ꯑꯩ ꯏꯊꯟꯗ ꯅꯠꯇꯤꯌꯦ ꯑꯃ ꯑ ꯀꯩ ꯍꯥꯏꯅꯤ ꯎꯝ ꯆꯤꯆꯦ ꯒ꯭ꯔꯥꯁ ꯀꯥꯞ ꯂꯤꯇꯜ ꯃꯥꯔꯃꯦꯠ ꯑꯅꯣꯢꯕ ꯃꯥꯟꯕꯗꯣ